ꯂꯥꯛꯑꯣ ꯑꯣ ꯇꯥꯔꯦ ꯍꯣꯏ ꯇꯨꯝꯃꯕꯣ
ꯇꯨꯝꯗ꯭ꯔꯤꯌꯦ
ꯑꯣ ꯉꯁꯤꯗꯤ ꯈꯔ ꯊꯦꯡꯉꯤꯅ
ꯊꯦꯡꯈ꯭ꯔꯦ
ꯎꯝ
ꯑꯩ ꯉꯁꯤꯁꯦ ꯇꯣꯈꯥꯏꯔꯒ ꯂꯩ
ꯎꯝ ꯃꯇꯝ ꯁꯪꯈ꯭ꯔꯦ ꯑꯩꯁꯦ
ꯁꯉ ꯋꯥ ꯅꯅ ꯕꯦꯛꯒ꯭ꯔꯥꯎꯟꯗ ꯃꯥ ꯃꯥ ꯇꯥꯔꯒ
ꯍ
ꯊꯣꯡꯒ ꯑꯗꯨꯪꯗ ꯑꯗꯨꯝ ꯇꯥꯔ ꯍꯔꯦꯀꯣ
ꯎꯝ
ꯌꯥꯔꯣꯅꯤ
ꯎꯝ ꯑꯝ ꯍꯧꯖꯤꯛꯇꯤ ꯐ꯭ꯔꯤꯗ ꯇꯧꯔ ꯂꯩ
ꯑꯣ ꯃꯣꯏ ꯑꯅꯤ ꯇꯨꯝꯈ꯭ꯔꯕꯣ
ꯇꯨꯝꯈ꯭ꯔꯦ ꯇꯨꯝꯕꯒꯤ ꯑꯩ ꯐꯖꯅ ꯇꯧ ꯂꯩ ꯍꯣꯏ ꯑꯃꯨꯛꯀ ꯇꯨꯝꯅꯤꯡ ꯂꯛꯑꯦ
ꯇꯨꯝꯅꯤꯡꯕ ꯍꯥꯎꯔ ꯑꯩꯁꯨ
ꯑꯃ ꯑꯁꯤ ꯂꯣꯏꯔꯗꯤ ꯇꯨꯝꯅꯤꯡꯉꯥꯏ ꯇꯧꯔꯒꯦ
ꯑꯦ ꯁꯨꯇ ꯑꯈꯥꯟ ꯃ ꯇꯅꯤ ꯍꯔꯦꯟ ꯐꯅ ꯇꯣꯕ ꯐꯪꯗ꯭ꯔꯦ ꯆꯖꯤꯤꯀꯥꯟꯁꯦ ꯑꯣ ꯍꯧ ꯏꯡꯉꯦ ꯑꯗꯨꯒ ꯑꯃꯨꯛ ꯇꯨꯝꯃꯦ ꯁꯨꯃꯥꯏꯅ ꯇꯧꯔꯒ ꯂꯥꯛꯌꯦꯦ
ꯎꯝ ꯑꯕꯨ ꯀꯣꯜ ꯇꯧꯕꯒꯤ ꯑꯣꯏꯔꯝꯒꯅꯤ
ꯍ ꯀꯥ ꯌꯥꯝ ꯇꯥꯎꯗꯦꯗ ꯎꯝ ꯋꯥꯠꯂꯤꯦ
ꯌꯥꯝ ꯂꯩꯔꯤꯕ꯭ꯔꯣ
ꯍꯣꯏꯣꯏ ꯉꯥꯏꯔꯦꯗꯤ ꯇꯥꯎꯅꯤꯉꯥꯏꯌꯦ
ꯎꯝ
ꯅꯣꯡ ꯆꯨꯕ꯭ꯔꯥ ꯑꯗꯨꯗ
ꯍꯧꯖꯤꯛꯇꯤ ꯆꯨꯗꯦ
ꯎꯝ ꯉꯁꯤꯗꯤ ꯅꯣꯡ ꯌꯥꯝ ꯆꯨꯏ ꯑꯌꯨꯛꯇ ꯆꯨꯔꯦ ꯍꯣꯏ ꯑꯩꯈꯣꯏꯒꯤ ꯃꯄꯥꯝꯗ
ꯎꯝ ꯍꯧꯖꯤ
ꯇ ꯅ ꯆꯧꯔꯗꯤ ꯅꯅꯨꯡꯅꯉꯌꯦ ꯇ
ꯎꯝ ꯅꯨꯡꯉꯥꯏꯕꯅꯦ
ꯎ
ꯋꯥꯔꯤ ꯑꯃ ꯇꯥꯔꯒ ꯅꯣꯛ ꯉꯧꯔꯒ ꯂꯩꯕꯅꯤ ꯍꯧꯖꯤꯛ ꯉꯁꯥꯏ ꯀꯣꯜ ꯂꯧꯕꯗꯣ
ꯎꯝ
ꯅꯅꯦ ꯑꯃ ꯂꯩꯌꯦꯗꯅ
ꯎꯝ
ꯑꯗ ꯑꯩꯈꯣꯏꯒꯤ ꯃꯧ ꯑꯃꯗꯣ
ꯎꯝ
ꯃꯕꯥꯅꯤ ꯀꯣꯜ ꯇꯧꯋꯦ ꯍꯥꯏꯌꯦ
ꯎꯝ
ꯀꯣꯜ ꯇꯧꯔꯒ ꯈꯨꯜꯗ ꯂꯩꯌꯦ ꯑꯩꯁꯦ ꯑꯩꯗꯤ ꯍꯥꯏꯕꯒꯤ
ꯅꯦꯠꯋꯛ ꯅꯨꯡꯉꯥꯏꯔꯣꯏꯗ꯭ꯔꯥ ꯍꯥꯏꯅ ꯈꯜꯂꯒ ꯑꯗꯨꯝ ꯋꯥꯔꯤ ꯁꯥꯕ ꯅꯨꯡꯉꯥꯏ ꯅꯨꯡꯉꯥꯏ ꯍꯥꯏꯌꯦ ꯃꯕꯥꯅꯤꯁꯦ ꯇꯧꯕ ꯂꯣꯏꯕ ꯍꯦꯛ ꯃꯥꯒꯤ ꯀꯥꯖꯤꯟ ꯑꯃ ꯗꯥꯛꯇꯔ ꯇꯝꯕꯅꯦ ꯃꯥꯁꯦ
ꯎꯝ
ꯃ ꯁꯨꯇꯤ ꯂꯩꯕꯒꯤ ꯑꯁꯤ ꯇꯧꯋꯦ ꯍꯥꯏꯌꯦ ꯑꯗꯨꯝ ꯃꯗꯝ
ꯎꯝ
ꯑꯁ ꯑꯩꯒꯤ ꯀꯣꯁꯦ ꯃꯉꯥ ꯈꯛꯇ ꯂꯩꯔꯦ ꯑꯩ ꯅꯨꯄꯤ ꯊꯤꯔꯒꯦ ꯅꯨꯄꯤ ꯚꯎꯕꯨ ꯑꯩ ꯀꯣꯜ ꯇꯧꯔꯣꯏ ꯍꯥꯏꯅ ꯆꯠꯈ꯭ꯔꯦ ꯍꯥꯏꯌꯦ ꯑꯗꯨ ꯃꯇꯝꯗ ꯅꯪꯒꯤ ꯅꯅꯦꯗꯣ
ꯑꯣ
ꯄ꯭ꯔꯦꯒꯅꯦꯟ ꯁꯤꯛꯁ ꯃꯟꯠ ꯁꯨꯈ꯭ꯔꯦꯅꯀꯣ
ꯑꯗꯨ ꯀꯣꯜ ꯇꯧꯕ ꯐꯪ ꯍꯌꯦ ꯂꯩꯁꯥꯕꯤ ꯕꯣ ꯀꯣꯜ ꯇꯧꯒꯦ ꯍꯥꯏꯔꯒ ꯃꯧ ꯑꯗꯨ ꯑꯣꯏꯁꯨ ꯁꯤꯛꯁ ꯃꯟ ꯄ꯭ꯔꯒꯅꯦꯟ ꯑꯣꯏꯕ ꯐꯒꯦ ꯍꯥꯏ ꯀꯦꯃꯝꯁꯨꯨꯝ ꯅꯅꯤꯡꯕ꯭ꯔꯥ ꯃꯅꯤꯦ ꯑꯗꯨ ꯀꯣꯜ ꯇꯧꯕ ꯐꯪꯉꯦ ꯍ
ꯀꯩ ꯀꯥꯎꯒꯦ ꯃꯅꯦ ꯅꯅꯦꯗꯣ ꯑꯗꯨ ꯑꯣ ꯇꯧꯕ ꯐꯪꯉꯦ
ꯅꯦ ꯇꯃ ꯎ
ꯂꯩꯁꯥꯕꯤ ꯊꯤꯕ ꯃꯍꯨꯠꯇ ꯃꯎ ꯊꯤꯔꯦ ꯇꯨꯁꯨ ꯗꯥꯛꯇꯔ ꯇꯝꯕ ꯅꯨꯄꯥꯅꯦ
ꯀꯃꯛꯁ ꯅꯅꯤ ꯃ
ꯐꯛꯇꯔ ꯇꯥꯝꯃꯨꯔꯒ ꯑꯉꯥꯡ ꯃꯤ ꯑꯉꯥꯡ ꯂꯥꯏꯕꯗꯣ ꯂ ꯀ ꯐꯥꯉ
ꯅꯨꯄꯤ ꯊꯤꯅꯤꯡꯕꯅ ꯂꯣꯏꯔꯦ ꯍꯥꯏ
ꯎ ꯍꯝ
ꯑꯁꯤꯒꯤ ꯋꯥꯔꯤꯁꯦ ꯅꯅꯦꯗꯤ ꯈꯪꯗꯦꯕ ꯍꯌꯦꯡ ꯍꯌꯦꯡ ꯍꯥꯏꯕꯤꯒꯦ ꯍꯥꯏꯅ ꯈꯟꯕꯅꯦ
ꯑ ꯗꯣꯛꯇꯔ ꯀꯔꯤ ꯀꯔꯤ ꯍꯥꯏꯁꯦ ꯏꯆꯝ ꯆꯝꯕ ꯃꯤꯅ ꯇꯧꯔꯗꯤ ꯈꯔ ꯐꯕ ꯇꯒ ꯗ ꯇ ꯍꯥꯏꯅꯤ ꯍꯥꯏꯅꯒ ꯅꯅꯤꯒꯣ
ꯔꯤꯝꯁꯇ ꯆꯠꯇ꯭ꯔꯅꯤꯡ ꯍꯧꯖꯤꯛ ꯍꯧꯖꯤꯛ ꯇꯧꯔ ꯂꯩꯕꯅꯤ ꯕ ꯅꯨꯄꯥꯅꯦꯕ
ꯃꯤ ꯌꯥꯝꯐꯥꯕ꯭ꯔꯥ
ꯌꯥꯝ ꯐꯩꯌꯦ ꯍꯥꯏꯌꯦ
ꯑꯣ
ꯏꯁꯊꯔꯒꯤ ꯁꯤꯁꯇꯔꯒꯤ ꯑꯉꯥꯡꯅꯦꯕ
ꯑꯣ ꯑꯣ
ꯏꯊꯥꯔꯒ ꯂꯩꯃꯤꯟꯅꯕꯅꯦꯕ ꯍꯧꯖꯤꯛꯁꯦ
ꯍ ꯍꯣꯏ
ꯑꯗꯒꯤ ꯋꯥꯔꯤ ꯈꯥꯡꯕꯀꯣ ꯅꯅꯤꯡꯕ ꯋꯥꯔꯤ ꯂꯩꯌꯦ ꯍꯥꯏꯕ ꯃꯥꯁꯦ ꯀꯩꯅꯣ ꯍꯥꯏꯔꯒ ꯁꯨꯃꯥꯏꯅ ꯑꯣꯏꯅ ꯍꯥꯏꯒꯂ
ꯍ ꯏꯅꯦ ꯏꯅꯦ ꯑꯃꯨꯛ ꯈꯪꯉꯗꯤꯀꯣ ꯃꯥꯁꯦ ꯅꯣꯛꯅꯤꯡꯒꯅꯤ ꯃꯥꯗꯤ ꯈꯪꯗꯕꯤꯒꯤꯗ ꯇꯥꯎꯔꯝꯒꯅꯦꯕ ꯏꯅꯦꯗꯤ ꯐ꯭ꯂꯠꯒꯨꯝꯕ ꯇꯥ ꯑꯣꯏꯔ ꯀꯥꯟꯅ ꯃꯥꯁꯗꯤ ꯄ꯭ꯂꯥꯏ ꯑꯃꯨꯛ ꯄꯤꯔꯝꯒꯅꯤ ꯈꯜꯂꯤ ꯋꯥ
ꯍꯌꯦꯡꯁꯦ ꯑꯩ ꯍꯥꯏꯕꯤꯒꯦ ꯍꯥꯏꯔꯒ ꯍꯣꯏ ꯍꯥꯏꯕꯤꯔꯣ ꯍꯥꯢꯌꯦ
ꯏꯕꯥꯅꯤ ꯍꯧꯖꯤꯛ ꯅꯣꯛ ꯅꯧꯔꯒ ꯂꯩꯕꯅꯦ
ꯑ
ꯍꯝ ꯍꯝ ꯃꯥꯒꯤ ꯗꯥꯎꯗꯨꯗꯤ
ꯍ
ꯅꯨꯄꯥ ꯑꯗꯨꯁꯨ ꯗꯣꯛꯇꯔ ꯇꯝꯕ ꯅꯨꯄꯥꯅꯦ
ꯎꯝ ꯃꯉꯥꯋꯥꯠ ꯃꯉꯥ ꯋꯥꯠꯂꯦ ꯑꯗꯩ ꯁꯥꯔꯕꯤꯕꯨ ꯀꯣꯜ ꯇꯧꯔꯒꯦ ꯍꯥꯢꯅ ꯆꯠꯈ꯭ꯔꯦ ꯍꯥꯢꯌꯦ ꯑꯗꯨ ꯃꯇꯝꯗ ꯏꯃꯥꯎ ꯐꯪꯉꯦ ꯑꯗꯨ ꯑꯣꯏꯔꯁꯨ ꯄ꯭ꯔꯦꯒꯅꯦꯟ
ꯎꯝ
ꯑꯩꯕꯨꯗꯤ ꯅꯣꯛꯄꯗꯣ ꯈꯪꯗꯕ ꯃꯤ ꯑꯣꯏꯗꯤ ꯀꯔꯤꯁꯨ ꯇꯧꯔꯝꯃꯣꯏ ꯑꯗꯨ ꯈꯪꯕ ꯃꯤ ꯑꯣꯏꯕꯒꯤ ꯅꯤꯡꯕꯗꯨꯀꯣ
ꯐꯠꯇ ꯀꯅꯦ
ꯎ
ꯈꯥꯡ ꯀꯔꯤ ꯍꯥꯏꯁꯤꯔꯥ ꯈꯪꯗ꯭ꯔꯁꯨ ꯑꯗꯨꯝ ꯍꯣꯏ ꯈꯥꯡꯕꯒꯤ ꯌꯥꯝ ꯃꯥꯝꯅꯕꯅꯤ ꯑꯗꯨꯁꯨ ꯈꯥꯡꯗ꯭ꯔꯁꯨ ꯑꯗꯨꯝ ꯅꯣꯛꯅꯤꯡ ꯅꯣꯛꯅꯤꯡꯒꯅꯤꯗ ꯍꯥꯏꯕꯗꯤ ꯅꯨꯄꯤ ꯊꯤꯔ ꯆꯠꯂꯒ ꯃꯥꯎ ꯑꯃꯨꯛ
ꯍ
ꯑꯗꯨꯁꯨ ꯄ꯭ꯔꯒꯅꯦꯟ ꯑꯃꯨꯛ ꯊꯧꯔꯗꯤ ꯁꯨ
ꯃꯥꯒꯤ ꯎꯝ ꯅꯃꯥ ꯃꯣꯏ ꯂꯩꯃꯤꯟꯅꯩꯑꯕ ꯃꯥꯁꯨ ꯇꯥꯎꯋꯦ ꯍꯥꯏꯩꯌꯦꯦ ꯑ ꯃꯥꯁꯦ ꯑꯉꯥꯡ ꯑꯍꯨꯝ ꯁꯨꯈ꯭ꯔꯦꯕ ꯑꯉꯥꯡ ꯑꯍꯨꯝ ꯁꯨꯔꯒ ꯑꯁ ꯃꯥꯗꯣ ꯎ ꯅꯪ ꯌꯨꯝ ꯄꯥꯟꯈ꯭ꯔꯕ ꯍꯥꯏ ꯁꯨꯃꯥꯏꯅ ꯍꯥꯡꯕꯁꯦ ꯍꯣꯏ ꯄꯪꯈ꯭ꯔꯦ ꯑꯩꯗꯤ ꯑꯉꯥꯡ ꯑꯍꯨꯝ ꯂꯩꯔꯦ ꯁꯨꯃꯥꯏꯅ ꯑꯗꯨꯝ ꯍꯥꯏꯕꯅꯦꯕ ꯍꯥꯏꯌꯦ ꯍꯥꯏꯌꯦ ꯂꯥꯁꯇꯗꯤ ꯑꯩ ꯅꯨꯄꯤꯅꯦ ꯑꯩꯅ ꯅꯨꯄꯤ ꯑꯣꯟ ꯐꯦ
ꯎ
ꯃꯥꯒꯤ ꯃꯌꯥꯝꯕꯥꯒꯤ ꯅꯨꯄꯤꯁꯨ ꯀꯣ ꯀꯣꯜ ꯇꯧꯃꯟꯕꯒꯤ ꯂꯥ ꯆꯠꯇꯦ ꯂꯩꯁꯥꯕꯤ ꯑꯣꯟꯈ꯭ꯔꯦꯍꯦ
ꯑꯗꯣ ꯁꯦꯡꯕ ꯍꯥꯏꯕ꯭ꯔꯥ ꯀꯔꯤ ꯐꯥꯒꯤ ꯇꯧꯕ꯭ꯔꯥꯁꯨ ꯈꯪꯗ꯭ꯔꯦ
ꯍꯣꯏ ꯑꯗꯨꯀꯣ ꯅꯨꯄꯥꯁꯤꯡꯕꯨ ꯇꯧꯔꯗꯤꯀꯣ ꯂꯩꯁꯥꯕꯤ ꯑꯣꯟꯕꯅꯦ
ꯏꯆꯝ ꯀꯔꯤ ꯍꯥꯏꯁꯦ ꯏꯆꯝ ꯆꯝꯕ ꯃꯤꯆꯪ ꯑꯣꯏꯕ ꯃꯤꯗꯤ ꯇꯥꯎꯑꯣꯗꯤ ꯇꯥꯎ ꯀꯔꯤ ꯑꯁꯦꯡꯕꯗꯤ ꯍꯥꯏꯈ꯭ꯔꯦ ꯑꯗꯨꯒ ꯃꯣꯏꯅ ꯍꯥꯡꯕꯒꯤ ꯐꯥꯒꯤ ꯇꯥꯎꯔꯝꯕꯁꯨ ꯌꯥꯏ ꯍꯣꯏꯅꯦ ꯀꯔꯤ ꯍꯥꯢꯁꯤꯔꯥ ꯄꯥꯟꯕ꯭ꯔꯥ ꯍꯥꯏꯔꯀꯥꯟꯗꯀꯣ
ꯎꯝ
ꯑꯗꯨꯝ ꯐꯒꯤ ꯇꯥꯎꯔꯁꯨ ꯌꯥꯏ
ꯖꯥꯠ ꯖꯥꯠ ꯊꯦꯡꯅꯥꯑꯌꯦ ꯍꯌꯦꯁꯤ
ꯍꯥꯏꯗꯤ
ꯑ
ꯏꯟꯅꯦꯒꯤ ꯋꯥꯔꯤꯗ ꯅꯨꯅꯤ ꯌꯦꯡꯉꯣꯏ ꯏꯗꯤ ꯈꯥꯡꯗꯦ ꯎ ꯅꯉꯣꯟꯗ ꯅ ꯍꯥꯟꯅ ꯍꯥꯡꯉꯨ ꯍꯥꯏꯗꯤ ꯑ ꯀꯔꯤꯍꯁ ꯉꯔꯥꯡ ꯅꯨꯄꯥ ꯑꯃ ꯀꯣꯜ ꯇꯧꯔꯛꯄ꯭ꯔꯥꯅꯀꯣ ꯑꯗꯨꯃꯥꯏꯅ ꯑꯩꯉꯣꯟꯗ ꯀꯔꯤ ꯀꯔꯤ ꯋꯥ ꯍꯥꯏꯌꯦꯅ ꯑꯗꯨꯨꯝꯐꯥꯟꯗꯅꯤꯡ ꯉꯁꯥꯏ ꯃꯥꯅ ꯕꯤꯗꯤ ꯑꯣꯏꯈ꯭ꯔꯦ ꯇꯧꯔꯛꯑꯣ ꯍꯥꯏꯔꯒ ꯃꯥꯒꯤ ꯃꯦꯁꯦꯖ ꯇꯧꯔꯛꯀꯦ ꯍꯥꯏꯔ ꯀꯟꯅ ꯑꯃꯨꯛ ꯅꯦꯠꯋꯥꯔ ꯌꯥꯗꯕ ꯃꯥꯜꯂꯦ ꯇꯤꯛ ꯑꯃꯈꯛꯇ ꯆꯠꯄ
ꯍꯣꯏ
ꯑꯗꯨ ꯍꯧꯖꯤꯡꯇꯤ ꯑꯍ ꯍꯧꯖꯤꯛꯇꯤ ꯇꯤꯛ ꯑꯅꯤ ꯆꯠꯂꯒ ꯂꯩꯔꯝꯃꯦ
ꯑꯣ
ꯑꯗꯨꯗꯀꯣ ꯃꯥꯏꯅꯦ ꯇꯥꯎꯗꯅ ꯍꯥꯏꯕꯠꯇ
ꯃꯥꯁꯦ ꯂꯣꯏꯅꯃꯛ ꯍꯥꯏꯊꯣꯛꯄ ꯃꯥꯜꯂꯦ
ꯎ
ꯊꯥ ꯇꯔꯨꯛ ꯑꯉꯥꯡ ꯄꯣꯛ ꯍꯥꯏꯕꯗꯨꯁꯨ ꯂꯣꯏꯅ ꯃꯍ ꯍꯥꯏ ꯊ ꯀꯃꯜꯦ ꯍꯣꯏ ꯆꯨꯝꯄꯅꯦꯕ
ꯂꯩꯅꯤꯀꯣ ꯏꯟꯅꯔꯁ ꯅꯝ ꯇꯦ
ꯎ
ꯂꯣꯏꯅꯃꯛ ꯍꯥꯏ ꯊꯣꯛꯣꯛꯄꯒꯤ ꯑꯣꯏꯔꯝꯒꯅꯤ
ꯎꯝ ꯎꯝ ꯎ ꯎ
ꯎꯝ
ꯀꯣꯜ ꯇꯧꯃꯟꯕꯒꯤ ꯑꯗꯨꯒ ꯋꯥꯔꯤꯗꯤ ꯌꯥꯝ ꯂꯩꯔꯝꯒꯅꯤ
ꯍꯣꯏ ꯃꯤꯗꯤ ꯍꯣꯏ
ꯑꯩꯈꯣꯏꯁꯨ ꯂꯩꯥꯏꯔꯗꯤꯀꯣ ꯑꯗꯨꯝ ꯖꯥꯠ ꯖꯥꯠ ꯊꯣꯛꯄꯅꯦꯀ ꯅꯪ ꯉꯔꯥꯡ ꯑꯩꯈꯣꯏ ꯌꯥꯎꯔꯀꯥꯟꯗ ꯑꯁ ꯋꯥꯔꯤ ꯃꯌꯥꯝ ꯂꯤꯔꯒ ꯑꯩꯈꯣꯏ ꯌꯥꯝ ꯅꯣꯛꯄꯅꯤ
ꯎ
ꯊꯥꯕꯗꯤ ꯐꯩ ꯑꯗꯨꯒ ꯀꯔꯤ ꯍꯥꯏꯁ ꯅꯨꯄꯥ ꯃꯌꯥꯝꯁꯨ ꯑꯃꯨꯛ ꯇꯧꯔ ꯑꯣ ꯀꯔꯤꯅꯣ ꯑꯗꯨꯝ ꯋꯥꯃꯦꯌꯥꯝ ꯉꯥꯡꯕꯗꯣ
ꯑꯥ
ꯅꯣꯛꯅꯤꯡꯕꯅꯦ ꯑꯗꯨꯒꯤ ꯄꯦꯆꯦꯖꯁꯤꯗ ꯑꯩꯈꯣꯏꯅ ꯄꯥꯔꯒ ꯅꯣꯛꯂꯒ ꯑꯩꯈꯣꯏꯗꯤ ꯃꯣꯏꯗꯤ ꯈꯥꯡꯉꯉꯗꯤ ꯈꯥꯡꯉ ꯔꯣꯏ ꯑꯗꯨꯅ ꯑꯩꯈꯣꯏꯗꯤ ꯑꯗꯨꯝ ꯌꯦꯡꯃꯤꯟꯅꯔꯒ ꯅꯣꯛꯄꯗꯣ ꯃꯤꯔꯣ ꯌꯦꯛꯂꯛꯄꯒꯤꯅꯦ
ꯑꯩꯈꯣꯏꯒꯤ ꯐꯣꯇꯣꯁꯨ ꯊꯝꯂꯣꯏꯒꯗꯕꯅꯤ ꯈꯪꯗꯗꯤ ꯀꯥꯏ ꯀꯣ
ꯑꯗꯨꯗꯤ ꯊꯥꯝꯗꯦ ꯊꯝꯅꯅꯦ ꯃ ꯃ ꯈꯥꯎ ꯊꯝꯗꯦ ꯑꯩꯗꯤ ꯇꯥꯜꯂꯦ ꯃꯤꯅ ꯇꯧꯔꯛꯑꯒꯗꯣ
ꯍꯥ
ꯑꯗꯨꯒ ꯅꯍꯥꯟꯁꯦ
ꯎꯝ
ꯃꯤ ꯄꯨꯂꯥꯞ ꯀꯣꯜꯗꯥꯕ ꯃꯥꯂꯦ ꯑꯗꯨ ꯀꯥꯟꯗ ꯁꯛ ꯐꯖꯕ ꯌꯥꯎꯗꯦ ꯍꯥꯏꯔ ꯀꯥꯟꯗ ꯑꯥ ꯅꯨꯄꯥ ꯑꯃꯅ ꯑꯦ ꯂꯥꯏꯕꯨꯗꯤ ꯂꯥꯏꯌꯦ ꯃꯣꯏꯁꯦ ꯇꯥꯁ ꯎꯋꯦꯅ ꯍꯥꯏ ꯍꯥꯏꯌꯦ ꯅꯝꯕꯔꯗꯤ ꯁꯦꯚ ꯇꯧꯕ ꯃꯥꯜꯂꯦ ꯅꯨꯄꯤ ꯐꯖ ꯐꯖ ꯚꯩ ꯌꯥꯝ ꯂꯥꯛꯌꯦ ꯃꯣꯏꯅ ꯀꯔ ꯍꯥꯏꯁꯤꯔꯥ ꯃꯣꯏꯅ ꯐꯣꯡꯗꯣꯛꯇꯕꯒꯤꯅꯤ ꯃꯣꯏꯒꯤ ꯅꯨꯄꯤꯒꯨꯝꯕ ꯀꯔꯤꯔ ꯃꯣꯏ ꯍꯥꯞꯇꯕꯒꯤꯅꯤꯅ ꯍꯥꯏ ꯑꯩꯗꯤ ꯇꯣꯛꯅꯤꯡꯕꯀꯣ ꯍꯣꯏꯁꯦ ꯑꯁ ꯅꯨꯨꯄꯥ ꯍꯥꯏꯕꯁꯤꯗꯤ ꯁꯨꯃꯥꯏꯅ ꯇꯥꯎꯒꯅꯤ